ꯑꯗꯨꯒ ꯃꯤꯅꯤꯠ ꯇꯔꯥꯥꯁꯨꯕꯧ ꯁꯥꯟꯅꯕꯩ ꯋꯥꯅꯤ ꯑꯗꯨꯅꯦ ꯅꯪ ꯑꯗꯨꯝ ꯅꯪꯒꯤ ꯋꯥꯔꯤ ꯑꯔꯩꯕꯒꯩ ꯂꯤꯁꯜꯂꯛꯄ ꯌꯥꯔꯦ
ꯍꯜꯂꯣ
ꯀꯩꯅꯣꯗ ꯑꯧ ꯇꯥꯏꯌꯦ ꯏꯃꯥ
ꯍꯥꯏꯔꯣꯗꯣ
ꯀꯩꯅꯣ ꯍꯥꯏꯗꯣꯏꯁꯦ ꯅꯪ ꯂꯤꯔꯣ ꯍꯥꯏꯔꯒ
ꯑꯩꯒꯤ ꯋꯥꯔꯤ ꯑꯔꯩꯕ ꯀꯩ ꯋꯥꯔꯤꯅꯣꯅꯦ ꯑꯗꯣ ꯑꯩ ꯑꯩꯒꯤꯕꯣ
ꯀꯩ ꯀꯩꯅꯣ ꯑꯩ ꯂꯤꯗꯣꯏꯖꯤꯕꯣ ꯃꯀꯣꯛꯇꯣ ꯑꯝꯇꯪ ꯍꯥꯏꯔꯛꯑꯗꯤ ꯑꯩꯅ ꯑꯃꯗꯣ ꯑꯝꯇꯪ ꯂꯤꯌꯥꯕ ꯎꯝ
ꯆꯥꯛ ꯍꯤꯟꯖꯥꯡꯒꯤ ꯑꯣꯏꯔꯁꯨ ꯌꯥꯏ ꯂꯝ ꯀꯣꯏꯕꯒꯤ ꯑꯣꯏꯔꯁꯨ ꯌꯥꯏ
ꯑꯣ ꯑꯗꯨꯗꯤ ꯂꯝ ꯑꯩ ꯀꯩꯅꯣꯗ ꯑꯟꯗ꯭ꯔꯣꯗ ꯆꯠꯄꯗꯣ ꯑꯟꯗ꯭ꯔꯣꯗ ꯆꯠꯂꯦ ꯉꯁꯤꯖꯦ ꯌꯥꯕ꯭ꯔꯣ
ꯍꯥ ꯌꯥꯏꯌꯦ ꯌꯥꯏꯌꯦ ꯍꯥꯏꯔꯛꯑꯣ
ꯑꯗꯨꯗ ꯆꯠꯄ ꯗꯨꯗꯅꯦ ꯃꯣꯏꯒꯤ ꯃꯤ ꯈꯔꯥ ꯀꯩꯅꯣ ꯑꯩꯈꯣꯏꯒꯤ ꯁꯦꯗꯨꯜ ꯇꯥꯏꯞꯀꯤ ꯀꯥꯁꯀꯤ ꯀꯩꯅꯣ ꯑꯩꯈꯣꯏꯒꯤ ꯃꯤ ꯈꯔ ꯂꯧꯈꯠꯄ ꯍꯥꯏꯇꯥꯔꯦ ꯑꯗꯨꯗ ꯂꯧ ꯈꯣꯝꯀꯠꯄ ꯆꯠꯄꯗꯨꯗ ꯗ ꯃꯤ ꯀꯨꯟ ꯑꯃꯨꯛ ꯈꯣꯝꯃꯛꯑꯦ ꯑꯗꯨꯒ ꯃꯤ ꯀꯨꯜ ꯃꯤ ꯀꯜꯂꯨ ꯑꯃꯨꯛ ꯌꯥꯝ ꯀꯨꯏꯅꯗꯤ ꯌꯥꯝ ꯀꯨꯏꯅꯗꯤ ꯆꯥꯡꯄꯥꯠ ꯄꯨꯡ ꯌꯥꯝ ꯊꯦꯡꯉꯒ ꯂꯥꯛꯑꯦ
ꯌꯥꯝ ꯊꯦꯡꯉꯒ ꯂꯥꯛꯑꯦ ꯌꯥꯝ ꯊꯦꯡꯉꯦ ꯍꯜꯂꯛꯄꯗꯗꯤ ꯑꯗꯨꯒ ꯎꯝ ꯅꯨꯡꯗꯤ ꯅꯨꯡꯉꯥꯏ
ꯅꯨꯡꯗꯤ ꯅꯨꯡꯉꯥꯏꯕ ꯑꯗꯨꯒ ꯑꯥ ꯈꯔꯗꯤ ꯊꯦꯡꯉꯑꯦ ꯑꯗꯨꯒ ꯃꯤ ꯀꯨꯜꯑꯃꯨꯛꯇꯤ ꯐꯪꯉꯛꯑꯦ ꯑꯗꯨꯒ ꯍꯌꯦꯡꯁꯨ ꯑꯃꯨꯛ ꯆꯠ ꯆꯠꯀꯅꯤ ꯍꯥꯡꯆꯤꯠꯁꯨ ꯑꯃꯨꯛ ꯆꯠꯀꯅꯤ ꯅꯨꯃꯤꯠ ꯃꯔꯤ ꯃꯉꯥꯅꯤꯗꯤ ꯑꯟꯗ꯭ꯔꯣꯗ ꯆꯠꯈꯤꯅꯤ ꯃꯤ ꯈꯣꯝꯕꯒꯤ
ꯍꯣꯏ ꯃꯤꯈꯣꯝ ꯃꯤꯗꯣ ꯃꯤ ꯈꯣꯝꯃꯒ ꯑ ꯃꯤ ꯈꯣꯝꯃꯒ
ꯑꯗꯨꯒ
ꯑ ꯀꯩ
ꯑꯗꯨꯒ ꯃꯣꯏꯒꯤ ꯀꯩꯅꯣꯒꯤ ꯔꯥ ꯑꯧꯔꯇꯥꯥꯡꯒꯤ ꯔꯥꯝꯒꯤ ꯇꯦꯅꯤꯡ ꯄꯤꯅꯦꯌꯦ ꯑꯥꯎ ꯇ꯭ꯔꯦꯅꯤꯡ ꯌꯥꯎꯍꯟꯗꯣꯏꯅꯦꯌꯦ ꯑꯗꯨꯒ ꯇꯧꯗꯣꯏꯕ ꯑꯗꯨꯒ ꯇ꯭ꯔꯦꯅꯤꯡ ꯇ꯭ꯔꯦꯅꯤꯡ ꯌꯥꯎ ꯌꯥꯎꯍꯜꯂꯒ
ꯍꯜꯂꯣ
ꯃꯣꯏꯗ ꯇꯧꯗꯣꯏꯅꯦ ꯇ꯭ꯔꯦꯅꯤꯡꯗꯨꯁꯨ ꯃꯣꯏꯗ ꯑꯗꯨꯝ ꯃꯌꯨꯝꯒ ꯂꯩꯐꯝ ꯈꯣꯐꯝ ꯂꯣꯏꯅꯃꯛ ꯁꯣꯟꯗ ꯄꯤꯌꯥ ꯄꯤꯔꯒ ꯅꯨꯃꯤꯠ ꯊꯥ ꯑꯃꯃꯨꯛ ꯇꯧꯗꯣꯏꯅꯦ ꯍꯥꯏꯕ
ꯑꯥ ꯇ꯭ꯔꯦꯅꯤꯡꯖꯤꯅ ꯀꯩꯀꯩ ꯃꯇꯥꯡꯗ ꯇꯧꯍꯟꯗꯣꯏꯕ
ꯑꯗꯨ ꯇ꯭ꯔꯦꯅꯤꯡꯗꯨꯗꯤ ꯃꯣꯏꯒꯤ ꯀꯦꯕꯒꯤ ꯑꯣꯏꯒꯦꯔꯥ ꯑꯗꯒꯤ ꯃꯣꯏꯒꯤ ꯃꯣꯏ ꯇꯣꯉꯥꯟ ꯇꯣꯉꯥꯟꯕ ꯑꯗꯨꯝ ꯆꯥꯅ ꯆꯥꯅꯕ ꯄꯤ ꯇꯥꯔꯦ ꯑꯗꯨꯒꯤ
ꯀꯝꯄ꯭ꯌꯨꯇꯔ ꯇꯝꯕꯒꯤꯁꯨ ꯌꯥꯎꯗꯥꯏꯅꯦ
ꯐꯤ ꯁꯥꯕ ꯑꯣꯏꯒꯦꯔꯥ ꯂꯩꯗꯅ ꯀꯣ ꯃꯥꯒꯤ ꯀ꯭ꯋꯥ ꯐꯤꯀꯦꯁꯟꯗꯣ ꯑꯗꯨꯒꯤ ꯃꯇꯨꯡꯏꯟꯅ ꯇꯧꯗꯣꯏꯕ
ꯌꯥꯥꯎ ꯑꯥ
ꯑꯗꯨꯅꯦ ꯑꯗꯨꯃꯥꯏ ꯇꯧꯗꯣꯏꯅ ꯑꯩꯗꯨꯅ ꯑꯩꯁꯦ ꯑꯩ ꯉꯁꯤ ꯅꯤꯅꯤ ꯍꯨꯝꯅꯤꯗꯤ
ꯒꯦꯠ ꯂꯣꯜꯂꯕꯣ
ꯁꯪꯉꯔꯣꯏꯅ ꯇꯧꯕꯅꯤꯗ ꯑꯗꯨꯒ ꯑꯗꯨꯒ ꯑꯃꯨꯛ ꯈꯔ ꯉꯁꯤ ꯇꯔꯥꯅꯤꯃꯨꯛ ꯂꯩꯔꯒꯕꯨꯗꯤ ꯇꯧꯅꯤ ꯑꯗꯣ ꯃꯣꯢꯒꯤꯗꯤ ꯍꯧꯖꯤꯛ ꯃꯤ ꯈꯔ ꯀꯣꯝꯕꯗꯨꯒꯤꯗꯤ ꯃꯤ ꯀꯩꯅꯣ ꯇꯧꯕ ꯅꯨꯃꯤꯠ ꯈꯔꯅꯤ ꯇꯔꯥꯅꯤꯃꯨꯛ ꯆꯪꯕ ꯍꯥꯏꯒꯗ꯭ꯔꯥ ꯑ ꯅꯨꯃꯤꯠ ꯑꯧ ꯅꯨꯃꯤꯠ ꯃꯔꯤ ꯃꯉꯥꯅꯤ ꯇꯔꯨꯛꯅꯤꯃꯨꯛꯇꯤ ꯆꯪꯒꯤꯅꯤ ꯑꯗꯨꯅ
ꯎꯝ
ꯑꯗꯨ ꯂꯣꯏꯔꯒ ꯑꯗꯨꯅ ꯀꯣꯟꯅ ꯑꯗꯨ ꯑꯣꯏꯔꯛꯑꯒꯦꯅ ꯇꯧꯕꯅꯤꯗ ꯌꯥꯔꯤ ꯅꯠꯇ꯭ꯔꯣ
ꯌꯥꯔ ꯌꯥꯔ ꯃꯤꯅꯤꯠ ꯇꯔꯥꯥꯁꯨ ꯁꯨꯗ꯭ꯔꯤ ꯃꯤꯅꯤꯠ ꯃꯔꯤ ꯈꯤꯇꯪ ꯍꯦꯟꯗ ꯉꯥꯏꯔꯤ ꯇꯔꯥ ꯁꯨꯔꯒ ꯀꯛꯀꯗꯕꯅꯦ
ꯑ ꯑꯗꯨꯅ
ꯅꯪꯗꯤ
ꯍꯥꯏꯔꯣ ꯍꯥꯏꯔꯣ ꯀꯩꯅꯣ ꯃꯈꯥ ꯍꯥꯏꯔꯛꯇ꯭ꯔꯤ
ꯅꯪꯗꯤ ꯀꯩꯅꯣ ꯇꯧꯗ꯭ꯔꯣ ꯅꯪꯗꯤ ꯀꯩꯅꯣꯝ ꯃꯇꯝ ꯁꯪꯉꯤꯕ꯭ꯔꯣ ꯍꯧꯖꯤꯛ
ꯑꯗꯨꯅꯦ ꯀꯔꯤ ꯍꯥꯏ ꯀꯩꯅꯣ ꯀꯥꯂꯦꯟ ꯅꯨꯡꯁꯥꯒ ꯁꯥꯕꯅꯤꯅ
ꯌꯥꯝꯅꯁꯨ ꯃꯇꯝ ꯐꯪꯗꯦ ꯇꯥꯛꯄꯕꯧ ꯉꯝꯗꯦ ꯃꯤ ꯃꯌꯨꯝ ꯆꯠꯂꯁꯨ ꯑꯗꯨꯝ ꯆꯠꯀꯤꯕ ꯃꯐꯝꯗꯨꯗ ꯉꯥꯏꯍꯛ ꯉꯥꯏꯍꯥꯛꯇꯤ ꯑꯗꯨꯝ ꯐꯝꯕꯗ ꯃꯇꯝ ꯑꯗꯨꯝ ꯂꯧꯏ
ꯎꯝ
ꯊꯕꯛꯁꯦ ꯃꯇꯝꯁꯦ ꯐꯪꯗꯦꯅꯦ ꯄꯥꯛꯅ ꯑꯣꯖꯥꯅꯁꯨ ꯁꯣꯝꯗ ꯊꯕꯛ ꯃꯈꯥ ꯆꯪꯁꯤꯜꯂꯛꯅꯕꯅ ꯀꯟꯅ ꯍꯥꯏꯔꯛꯏꯕꯅꯦ
ꯑꯗꯨ ꯂꯣꯏꯔꯒ ꯑꯗꯨ ꯂꯣꯢꯔꯒ ꯅꯨꯃꯔꯠ ꯃꯉꯥ ꯇꯥꯔꯨꯛꯅꯤꯗ ꯂꯣꯏꯔꯒ ꯑꯃꯨꯛ ꯃꯈꯥ ꯆꯠꯊꯅꯕ ꯅꯪꯒꯤꯁꯨ ꯑꯃꯨꯛ ꯂꯣꯏꯁꯤꯟꯈꯤꯒꯦ ꯇꯧꯕꯅꯤꯗ ꯑꯗꯨꯒ ꯑꯗꯥꯒꯤ ꯑꯩꯈꯣꯏ ꯅꯤꯒꯤ ꯊꯕꯛ ꯑꯗꯨ ꯑꯃꯨꯛ ꯑꯗꯨꯗꯤ ꯂꯣꯏ ꯄꯥꯡꯊꯣꯛꯄ ꯌꯥꯒꯅꯤ ꯃꯥꯒꯤ ꯊꯕꯛꯁꯤ ꯂꯣꯏꯗ꯭ꯔꯤ ꯐꯥꯎꯗꯤ ꯂꯣꯏꯁꯤꯜꯂꯒ ꯇꯧꯒꯦ ꯇꯧꯕꯅꯤ ꯑꯌꯨꯛꯇꯁꯨ ꯋꯥꯀꯤꯡ ꯈꯔ ꯈꯔ ꯆꯠꯅꯤꯡꯉꯤꯗꯣ ꯑꯁꯤ ꯂꯧꯕꯨꯛ ꯀꯨꯝꯕ ꯃꯇꯝ ꯌꯧꯔꯗꯤ ꯑꯃꯨꯛ ꯆꯠꯄ ꯐꯪꯉꯛꯑꯔꯣꯏ ꯑꯗꯨꯅ ꯇꯧꯔꯤꯅꯤ ꯋꯥꯛꯀꯤꯡꯁꯨ ꯈꯔ ꯈꯋ ꯆꯠꯂꯤꯅꯤ
ꯉꯥꯁꯨ ꯑꯩꯁꯨ ꯆꯦꯟꯖꯥꯁꯨ ꯑꯩꯈꯣꯏ ꯆꯠꯂꯤꯅꯤ
ꯋꯥꯛꯀꯤꯡꯗꯨꯅ ꯀꯗꯥꯏꯗꯩꯩ ꯀꯗꯥꯏꯐꯥꯎ ꯆꯠꯂꯤꯕ
ꯁꯧꯋꯨꯝꯕꯨꯡ ꯌꯧꯅ ꯆꯠꯂꯤꯕ
ꯁꯤꯗꯩꯅ ꯁꯧꯋꯨꯝꯕꯨꯡ ꯌꯧꯅ ꯆꯠꯂꯨꯔꯦ ꯑꯗꯨꯒ ꯍꯜꯂꯛꯑꯦ ꯍꯜꯅꯂꯛꯑꯒ ꯑꯃꯨꯛ ꯌꯣꯒꯥ ꯑꯃꯨꯛ ꯇꯧꯔꯦ ꯄꯨꯡ ꯑꯃꯃꯨꯛ ꯑꯃ ꯈꯔ ꯍꯦꯟꯅ ꯆꯪꯉꯦ
ꯌꯨꯝꯗꯒꯤ ꯊꯣꯛꯄꯗꯨ ꯄꯨꯡ ꯀꯌꯥꯗꯩꯩ ꯊꯣꯛꯏꯅꯣꯕ
ꯄꯨꯡ ꯑꯍꯨꯝ ꯃꯈꯥꯏ ꯄꯨꯡ ꯃꯔꯤ ꯇꯥꯗ꯭ꯔꯤꯉꯩꯗ ꯆꯠꯂꯤꯕ ꯑꯍꯨꯝ ꯃꯈꯥꯢꯗ ꯍꯧꯒꯠꯂꯦ ꯍꯧꯒꯠꯄꯗꯤ ꯑꯗꯨ ꯑꯗꯨꯒ ꯆꯠꯂꯦ
ꯉꯜꯂꯤꯅꯦ
ꯎꯝ ꯑꯗꯨ ꯍꯜꯂꯛꯑꯒ ꯑꯃꯨꯛ ꯌꯣꯒ ꯑꯃꯨꯛ ꯇꯧꯗꯣꯏꯕ ꯑꯗꯒꯤ ꯌꯣꯒ ꯇꯧꯔꯦ ꯑꯃꯨꯛ ꯆꯥꯛ ꯑꯃꯨꯛ ꯊꯣꯡꯉꯦ ꯍꯥ
ꯅꯨꯡꯗꯥꯡꯅ ꯄꯨꯡ ꯀꯌꯥꯗ ꯇꯨꯝꯃꯤꯕ
ꯅꯨꯡꯗꯥꯡꯗꯤ ꯄꯨꯡ ꯇꯔꯥ ꯃꯈꯥꯏ ꯑꯗꯥꯏꯋꯥꯢ ꯐꯥꯎ ꯇꯔꯥꯃꯥꯊꯣꯏ ꯇꯔꯥꯃꯥꯊꯣꯏ ꯑꯗꯨꯝ ꯑꯗꯥꯏ ꯐꯥꯎ ꯂꯩꯔꯦ ꯀꯩꯁꯨ ꯇꯟꯖꯥ ꯆꯥꯔꯗꯤ ꯑꯗꯨꯝ ꯕꯥꯔꯣ ꯐꯥꯎꯗꯤ ꯑꯗꯨꯝ ꯇꯨꯝꯗꯦ
ꯑꯗꯨ ꯌꯥꯝ ꯊꯦꯡ ꯇꯨꯝꯃꯒ ꯉꯟꯅ ꯍꯧꯒꯠꯄꯗꯨ ꯇꯨꯝꯁꯤꯠ ꯐꯥꯗꯕꯒꯤ ꯇꯧꯕꯗꯨ ꯑꯗꯨꯅ ꯍꯦꯟꯅ ꯁꯣꯛꯑꯦ ꯍꯥꯏ
ꯑꯗꯨꯅ ꯑꯗꯨꯅ ꯅꯨꯡꯊꯤꯟꯗ ꯉꯥꯏꯍꯥꯛ ꯉꯥꯛ ꯑꯗꯨꯝ ꯇꯨꯝꯊꯣꯛꯑꯦ ꯑꯌꯤꯡꯕꯗ ꯄꯣꯊꯥꯔꯒ ꯑꯗꯨꯝ ꯉꯥꯏꯍꯥꯛ ꯇꯨꯝꯊꯣꯛꯄ ꯄꯨꯡꯈꯥꯏ ꯑꯃ ꯀꯩ ꯑꯃ ꯇꯨꯝꯃꯒ ꯑꯗꯨꯝ ꯑꯗꯨꯝ ꯁꯤꯗ ꯍꯧꯒꯠꯂꯦ ꯎꯝ ꯑꯗꯨꯅ ꯍꯣꯏ ꯑꯗꯨ ꯑꯣꯏꯖꯨ ꯅꯪꯒꯤꯗꯨ ꯄꯨꯡꯅꯦ ꯀꯩꯅꯣ ꯇꯧꯔꯒ ꯉꯁꯤ ꯃꯉꯥ ꯇꯔꯨꯛꯅꯤꯐꯥꯎꯗꯤ ꯂꯩꯔꯒ ꯌꯥꯔꯒ ꯑꯗꯨꯒ ꯇꯧꯔꯛꯑꯒꯦ ꯃꯉꯥ ꯇꯔꯨꯛꯅꯤꯐꯥꯎꯗꯤ ꯈꯥꯡꯉꯒꯦ ꯑꯗꯨꯒ ꯅꯪꯁꯨ ꯑꯗꯨꯝ ꯍꯧꯖꯤꯛꯐꯥꯎꯗꯤ ꯌꯦꯡꯉꯣ ꯅꯪ ꯇꯧꯒꯗꯕ ꯊꯕꯛ ꯅꯊꯧ ꯇꯧꯔꯣ ꯆꯥꯛ ꯆꯥꯔꯕꯣ
ꯎꯝ ꯆꯥꯔꯦ ꯇꯣꯛꯇ ꯉꯥꯏꯔꯤ ꯏꯔꯣꯟꯕꯒ ꯉꯁꯥꯏꯒꯤ
ꯀꯩ ꯀꯩ ꯏꯟꯖꯥꯡ ꯀꯩ ꯏꯟꯖꯥꯡ ꯆꯥꯏ
ꯉꯁꯥꯏꯒꯤ ꯉꯁꯥꯏꯒꯤ ꯎꯇꯤꯒ ꯍꯧꯖꯤꯛꯀꯤ ꯏꯔꯣꯟꯕꯒ ꯆꯥꯔꯦ
ꯑꯣ ꯆꯛꯆꯥꯇꯣꯛꯑꯗꯤ ꯉꯍꯥꯛꯉꯍꯥꯛ ꯋꯥꯛꯀꯤꯡ ꯆꯠꯄꯗꯤ ꯐꯕꯅꯤ ꯅꯨꯡꯗꯥꯡꯁꯨ ꯈꯕꯛ ꯃꯇꯦꯛ ꯃꯇꯦꯛ ꯑꯗꯨꯒ ꯑꯩꯒꯨꯝꯕ ꯅꯨꯡꯁꯤꯠ ꯈꯒ ꯐꯪꯅꯕ
ꯎꯝ ꯆꯥꯇꯣꯛꯑꯒ ꯃꯤ ꯅꯤꯠ ꯀꯨꯟꯃꯨꯛ ꯆꯠꯂꯣꯅ ꯍꯥꯏꯅꯕꯅꯤ
ꯎꯝ ꯁꯨ ꯗꯔꯤꯕꯣꯅꯦ
ꯑꯩꯉꯣꯟꯗ ꯌꯦꯉꯤ
ꯋꯥꯠꯂꯤ ꯋꯥꯠꯂꯤ ꯉꯥꯏꯍꯥꯛ ꯋꯥꯠꯂꯤ ꯃꯤꯅꯤꯠ ꯍꯧꯖꯤꯛ ꯑ ꯃꯥꯄꯜ ꯁꯨ ꯀꯗꯧꯔꯦ ꯃꯤꯅꯤꯠ ꯇꯔꯥ ꯁꯨꯗꯧꯔꯦ
ꯃꯤꯅꯤꯠ ꯇꯔꯥ ꯁꯨꯗꯣꯔꯦ ꯑꯥ
ꯇꯔꯥ ꯁꯨꯔꯀꯥꯟꯗ ꯀꯛꯀꯗꯕꯅꯤ
ꯑꯣ ꯍꯥ ꯍꯨꯃꯥꯡꯁꯦ ꯅꯨꯡꯗꯥꯡꯁꯦ ꯍꯨꯃꯥꯡ ꯁꯧꯋꯤꯗꯣ ꯑꯗꯨꯅ ꯇꯨꯝꯕꯁꯨ ꯑꯗꯨꯝ ꯇꯨꯝꯕ ꯆꯪꯉꯁꯨ ꯇꯨꯝꯕ ꯌꯥꯗꯦ ꯑꯗꯨꯅ ꯇꯤꯚꯤ ꯈꯔ ꯌꯦꯡ ꯑꯗꯒꯤ
ꯑꯁꯣꯝ ꯆꯤꯡꯁꯤꯜꯂꯣꯅ ꯀꯣꯟ ꯊꯦꯡꯉꯔꯣꯏ
ꯎꯝ ꯅꯨꯡꯁ ꯁꯥꯕꯅꯤꯅ ꯀꯩꯅꯣ ꯀꯥꯂꯦꯟꯅꯤ ꯅꯪꯅ ꯍꯨꯃꯥꯡꯁꯦ ꯑꯗꯨꯝ ꯁꯥꯎꯋꯦꯕ ꯑꯗꯨꯅ ꯇꯨꯝꯗꯦ ꯇꯨꯝꯕꯒꯗꯤ ꯆꯪꯉꯦꯗꯨꯉꯥꯏ ꯐꯃꯨꯡꯗ ꯇꯨꯝꯕꯍꯦꯛꯇ ꯌꯥꯗꯦ ꯑꯗꯨ ꯅꯍꯦꯛ ꯇꯨꯝꯊꯔ ꯀꯥꯟꯗꯗꯤꯍꯣꯔꯦꯟ ꯄꯨꯡ ꯑꯃꯃꯨꯛꯀ ꯇꯥꯕ ꯌꯥꯎꯋꯤ ꯇꯨꯝꯕ ꯌꯥꯗꯗꯅ ꯃꯥꯡꯆꯧꯕꯒꯤ
ꯎꯝ
ꯅꯣꯏꯗꯤ ꯑꯉꯥꯡ ꯇ꯭ꯨꯁꯟ ꯆꯠꯂꯤꯕꯣ
ꯆꯠꯂꯤ ꯆꯠꯂꯤ
ꯄꯨꯡ ꯀꯌꯥꯗꯩ ꯆꯠꯂꯤꯕ
ꯅꯨꯡꯗꯥꯡꯏꯔꯝꯗ ꯆꯠꯂꯦ ꯑꯌꯨꯛꯁꯨ ꯆꯠꯂꯦ ꯅꯨꯡꯗꯥꯡꯕꯨꯛ ꯇꯧꯕ
ꯑꯣ
ꯑꯣ ꯁꯤ ꯃꯤꯅꯤꯠ ꯇꯔꯥ ꯁꯨꯔꯦ ꯑꯝꯇ ꯀꯛꯈ꯭ꯔꯒꯦ ꯑꯗꯨꯒ ꯑꯃꯨꯛ ꯇꯧꯗꯣꯏꯅꯤ
ꯃꯔꯤꯔꯛꯅꯦ ꯇꯧ